ꯇꯥꯕ꯭ꯔꯣ ꯏꯃꯥꯟꯅꯕꯤ ꯑꯩ ꯄꯨꯛꯅꯤꯡꯁꯦ ꯀꯌꯥꯃꯨꯛ ꯌꯥꯝ ꯋꯥꯔꯣꯏ ꯈꯪꯕ꯭ꯔꯥ ꯅꯪ ꯍꯂꯛꯇ꯭ꯔꯦꯅ
ꯑꯣ ꯑꯗꯣ ꯅꯪꯒꯤ ꯍꯣꯏ ꯍꯣꯏ ꯅꯪꯒꯤ ꯄ꯭ꯔꯣꯒꯥ꯭ꯔꯥꯝ ꯅꯨꯃꯤꯠꯇꯣ ꯑꯗꯣ ꯅꯪꯗꯤ ꯀꯩꯀꯩ ꯁꯦꯠꯇꯣꯏꯅꯣ
ꯑꯩꯗꯤꯅꯦ ꯊꯧꯔꯝꯁꯤꯒꯤ ꯊꯧꯕꯨꯅꯤꯅ ꯈ꯭ꯋꯥꯏꯗꯒꯤ ꯍꯦꯟꯅ ꯃꯌꯥꯝꯗꯒꯤ ꯂꯪꯒꯗꯕ ꯑꯃ ꯁꯦꯠꯀꯦꯅ ꯈꯜꯂꯤꯌꯦ
ꯎꯝ ꯍꯣꯏ ꯁꯦꯠꯂꯣ
ꯍꯣꯏ ꯑꯩꯈꯣꯏ ꯑꯗꯥꯋꯥꯏꯗ ꯐꯤꯁꯥꯕꯤ ꯂꯩꯌꯦꯕꯀꯣ ꯑꯗꯨꯗ ꯑꯩꯅ ꯊꯧꯑꯣꯏꯅ ꯁꯤꯡꯉꯀꯥꯟꯗ ꯁꯥꯍꯟꯕ ꯑꯣꯏꯗꯣꯏꯅꯦꯕ
ꯎꯝ
ꯍꯧꯖꯤꯛꯀꯥꯟꯗꯤ ꯀꯩꯅꯣ ꯇꯧꯗ꯭ꯔꯥ ꯅꯨꯃꯤꯠ ꯑꯩꯁꯦ ꯌꯥꯝꯅ꯫ ꯃꯤꯅ ꯄꯥꯝꯅꯕ ꯑꯃ ꯑꯣꯏꯅ ꯇꯧꯗ꯭ꯔꯥ ꯂꯩ ꯆꯕꯨꯜ ꯑꯣꯏꯅꯁꯨ꯫ ꯁꯦꯝꯅꯩ ꯄꯥꯈꯪ ꯂꯩꯁꯥꯕꯤꯗꯁꯨ ꯄꯤꯅꯩ ꯃꯔꯨꯞꯁꯤꯡꯗꯁꯨ ꯄꯤꯅꯩ ꯑꯣꯖꯥꯗꯐꯧ꯫ ꯄꯤꯌꯨꯀꯣ ꯑꯗꯨꯗ ꯑꯩꯅ ꯑꯩꯅ ꯑꯉꯥꯡ ꯂꯥꯏꯔꯤꯛ ꯇꯥꯛꯄ ꯆꯠ꯫ ꯑꯩꯈꯣꯏꯒꯤ ꯂꯝꯕꯤꯁꯤꯗꯅꯦ ꯅꯨꯡꯇꯤꯒꯤ ꯅꯨꯃꯤꯠ ꯂꯩꯁꯤꯅ ꯐꯨꯒꯥꯏꯅ ꯁꯥꯠꯄꯁꯦ ꯑꯗꯨꯝ ꯎꯏꯌꯦꯕ꯫ ꯅꯨꯃꯤꯠꯀꯤ ꯃꯉꯥꯜꯂꯒ ꯌꯩꯕꯗ ꯇ꯭ꯔꯤꯛ ꯇ꯭ꯔꯤꯛꯀ ꯂꯪꯕꯗꯣ
ꯎꯝ꯫
ꯑꯗꯨꯗꯒꯤ ꯂꯥꯛꯄꯗ ꯑꯩꯒꯤ ꯋꯥꯈꯜꯂꯣꯟꯁꯦ ꯅꯨꯃꯤꯠ ꯑꯩꯁꯦ ꯐꯖꯅ ꯂꯩ꯫ ꯐꯤꯁꯤꯗ ꯍꯥꯞꯄꯅꯦꯕꯀꯣ꯫
ꯎꯝ꯫
ꯑꯗꯨꯒ꯫ ꯃꯄꯥꯟꯁꯤꯁꯨ ꯑꯩ ꯍꯪꯒꯥꯝ ꯃꯄꯥꯟꯁꯨ ꯑꯗꯨꯝ ꯑꯣꯏꯍꯟꯒꯦ ꯈꯜꯂꯦ ꯑꯩꯉꯣꯟꯗ ꯌꯥꯝ ꯄꯛꯆꯕ ꯃꯆꯨ ꯑꯣꯏ꯫ ꯑꯗꯨꯒ ꯑꯩꯅ ꯁꯦꯠꯄ ꯀꯥꯟꯗ ꯑꯩꯅ ꯏꯇꯣꯝꯗꯗ ꯑꯁꯤ ꯁꯦꯠꯂꯝ ꯌꯥꯏꯅꯦ ꯀꯥꯏꯅ ꯈꯟꯕꯗꯣ꯫ ꯑꯗꯨ ꯑꯣꯏꯕꯒꯤ ꯅꯨꯃꯤꯠ ꯂꯩ ꯇꯧꯔꯒꯦ꯫ ꯃꯄꯥꯟꯗꯨꯁꯨ ꯍꯪꯀꯄꯥꯟ ꯆꯠꯍꯜꯂꯒꯦ ꯑꯗꯨꯒ꯫ ꯃꯅꯨꯡꯒꯤ ꯂꯩꯁꯤꯡꯗꯨꯁꯨ ꯃꯅꯥꯁꯨ ꯍꯥꯞꯀꯦꯅ ꯈꯜꯂꯦꯕꯀꯣ꯫
ꯑꯥ꯫
ꯌꯦꯛꯊꯣꯛꯑꯦ ꯐꯖꯅ ꯑꯗꯨꯗꯨꯒ꯫
ꯎꯝ꯫
ꯑꯥ ꯀꯩꯅꯣ ꯇꯧꯔꯦ꯫ ꯐꯖꯅ ꯅꯝꯊꯣꯛꯑꯒꯅꯦ꯫ ꯆꯈꯥꯎꯅ ꯇꯧꯔꯒ ꯈꯨꯝꯖꯤꯜꯂꯦꯕ ꯍꯥꯏꯗꯤ ꯏꯎꯗ ꯎꯕ ꯆꯈꯥꯎ ꯑꯃ ꯂꯩꯗꯅ꯫ ꯎꯝ꯫
ꯑꯣ꯫
ꯏꯪ ꯃꯃꯥꯡ ꯂꯣꯏ ꯎꯕꯗꯣ ꯑꯗꯨ ꯇꯧꯔꯒ ꯈ ꯈꯨꯟꯖꯜꯂꯒ ꯊꯝꯃꯦ ꯑꯗꯨ ꯑꯣꯏꯅ ꯇꯧꯔꯒꯦꯅ꯫ ꯑꯗꯨ ꯐꯅꯦꯛꯇꯣ ꯃꯆꯨꯗ ꯀꯩ ꯁꯦꯠꯄꯅ ꯐꯖꯅꯦ ꯊꯝꯕꯥꯜ ꯂꯩꯈꯣꯛꯀꯨꯝꯕꯗꯤ ꯆꯥꯅꯗꯧ ꯃꯥꯟꯗꯕ ꯑꯩꯅ꯫
ꯆꯥꯟꯅꯔꯨꯏꯌꯦ ꯑꯗꯨꯗꯤ꯫
ꯎꯝ꯫ ꯑꯩꯩ ꯁꯦꯂꯨꯒꯦ꯫
ꯑꯗꯨꯗ ꯅꯪꯅ ꯁꯦꯠꯄꯗ ꯐꯖꯒꯗꯕꯁꯦ꯫
ꯑꯣ꯫
ꯅꯪꯒꯤꯤ ꯑ꯫
ꯑꯩ ꯁꯪꯒꯣꯝ ꯃꯄꯥꯟ ꯁꯦꯠꯄ ꯐꯖꯒꯗ꯭ꯔꯥ ꯍꯥꯏꯔꯛꯎꯅꯦ꯫
ꯍꯣꯏ ꯑꯗꯨꯁꯨ ꯐꯖꯅꯤꯌꯦ ꯌꯦ꯫ ꯄꯂꯣ ꯃꯆꯨꯒꯨꯝꯕ ꯍꯥꯏ ꯁꯦꯠꯈ꯭ꯔꯗꯤ ꯃꯤꯠꯂꯩ ꯃꯆꯨꯗꯨꯒꯨꯝꯕꯅ ꯁꯦꯠꯈ꯭ꯔꯗꯤ ꯑꯃꯨꯛ ꯍꯦꯟꯅ ꯌꯥꯛꯊꯣꯛ꯫ ꯄꯗꯨ ꯑꯣꯏꯈ꯭ꯔꯅꯦꯕ꯫
ꯍꯣꯏ ꯈꯤꯇꯪ ꯑꯉꯧ ꯑꯔꯥꯛ ꯄꯥꯝꯕ꯫
ꯑꯍꯣꯏ ꯍꯥꯏꯗꯤ ꯀ꯭ꯔꯤꯝ ꯃꯆꯨꯒꯨꯝꯕ ꯀꯩꯒꯨꯝꯕ ꯑꯗꯨꯒꯨꯝꯕ ꯁꯦꯠꯂꯁꯨ ꯐꯖꯅꯤꯌꯦ꯫
ꯍꯣꯏ꯫
ꯐꯨꯔꯤꯠꯇꯨꯁꯨ ꯑꯗꯨꯝ ꯋꯥꯏꯠ ꯍꯥꯏꯗꯤ ꯋꯥꯏꯠ ꯍꯥꯏꯔꯒ ꯗꯥꯏꯔꯦꯛ ꯋꯥꯏꯠꯅ꯫ ꯇꯄꯗꯨꯒꯨꯝꯕ꯫
ꯏꯃꯥꯟꯅꯕꯤ ꯅꯪꯁꯦ ꯃꯤꯔꯣꯜ ꯉꯥꯛꯇ ꯉꯥꯡꯉꯦ ꯇꯜꯂꯦ ꯅꯪ ꯅꯪ꯫ ꯆꯨꯝꯗ ꯆꯨꯝꯃꯦꯅ ꯑ ꯃꯤꯔꯝꯗ ꯂꯥꯏꯔꯤꯛ ꯇꯝꯃꯨ ꯍꯥꯏꯕꯅꯤ꯫
ꯇ꯫
ꯑꯝꯇ ꯍꯩꯇ꯭ꯔ ꯃꯥꯜꯂꯦ ꯏꯃꯥ ꯂꯣꯟꯒ꯫ ꯑꯩ ꯉꯁꯥꯏ ꯑꯇꯥꯥ ꯌꯥꯎꯅ ꯇꯥꯔꯛꯄꯅꯦ꯫
ꯑꯁ ꯑꯩ ꯀꯩ ꯀꯩ ꯍꯥꯏꯕꯁꯨ ꯈꯪꯗ꯭ꯔꯦ꯫
ꯃꯤꯔꯝꯗ ꯂꯥꯏꯔꯤꯛ꯫ ꯇꯝꯃꯨꯕꯈꯩꯗ ꯁꯨꯃꯥꯏꯅ ꯂꯣꯏꯅ ꯇꯧꯋꯦ ꯍꯥꯏꯕ ꯃꯃꯥꯂꯣꯟꯣꯟ ꯀꯥꯎꯕꯗꯣ꯫ ꯑꯩ ꯏꯃꯥꯟꯅꯕꯤ ꯑꯃꯁꯨꯅꯦ ꯃꯥꯁꯦ ꯆꯍꯤ ꯃꯉꯥ꯫ ꯈꯛ ꯂꯩꯔꯨꯔꯦ ꯑꯉꯥꯡ ꯑꯣꯏꯔꯤꯉꯩꯗꯩꯗꯤ ꯁꯤꯗ ꯂꯣꯏ ꯄꯣꯛ ꯐꯛꯇꯅ ꯆꯥꯎꯗꯅ ꯃꯍꯩꯁꯪ ꯑꯃꯇꯗ ꯀꯥꯃꯤꯟꯅꯔꯛꯏꯅꯤꯀꯣ ꯑꯗꯨꯒ ꯃꯄꯨꯡ ꯃꯔꯩ ꯐꯥꯔꯒ ꯁꯨꯞꯅꯇꯒꯤ ꯆꯍꯤ ꯃꯉꯥꯗ ꯂꯩꯔꯨꯕꯒꯤ ꯃꯌꯨꯝ ꯍꯜꯂꯛꯄꯗꯅꯦ ꯑꯩ ꯈꯪꯗ꯭ꯔꯦ ꯑꯩ ꯃꯅꯤꯄꯨꯔꯤ ꯈꯪꯗ꯭ꯔꯦ ꯑꯦ
ꯑꯁ ꯀꯩ ꯆꯥꯟꯅꯔꯤꯒꯦ ꯃꯥꯏꯗꯨꯗꯤ
ꯑꯗꯨꯗꯤ ꯗꯣꯟꯒꯁꯦ ꯑꯔꯣꯏꯕꯤ ꯈꯣꯏꯒꯠꯂꯛꯑꯦꯕ
ꯎꯝ
ꯑꯗꯨ ꯋꯥ ꯉꯥꯡꯕꯁꯤꯗꯅꯦ ꯃꯤꯔꯣꯜꯁꯦ ꯑꯗꯨꯝ ꯊꯦꯠꯇꯣꯏꯅꯦꯕ
ꯎꯝ
ꯅꯪ ꯆꯥꯛ ꯆꯥꯔꯕꯣ
ꯆꯥꯛ ꯆꯥꯔꯦ ꯇꯃꯦꯍꯣ ꯑꯞꯄꯒ ꯆꯥꯊꯣꯛꯏꯁꯦ
ꯅꯈꯣꯏꯒꯤ ꯍꯣꯁꯇꯦꯜꯗꯨꯕꯨ ꯀꯃꯥꯏ ꯀꯃꯥꯏꯅ ꯇꯧꯔꯤꯒꯦ ꯍꯧꯖꯤꯛꯀꯥꯟꯁꯤꯕꯣ
ꯑꯗꯨꯝ ꯂꯩꯔꯤꯌꯦ ꯅꯪ ꯍꯥꯟꯅ ꯑꯩꯉꯣꯟꯗ ꯋꯥꯔꯤ ꯑꯃ ꯂꯤꯕꯤꯌꯣ ꯇꯥꯅꯤꯡꯉꯦ ꯍꯥꯏꯔꯝꯗꯥꯏꯅꯦ
ꯍꯣꯏ ꯍꯣꯏ ꯑꯝꯇ ꯂꯤꯔꯛꯑꯣ
ꯍꯣꯏ ꯌꯥꯝ ꯈꯔ ꯇꯦꯟꯖꯅ ꯂꯩꯔꯛꯀꯦꯀꯣ ꯑꯗꯨꯒ ꯅꯪ ꯑꯃꯁꯨ ꯂꯩꯔꯛꯎꯀꯣ ꯅꯅꯥ ꯑꯈꯪꯕ ꯑꯃ
ꯎ ꯅꯪ ꯅꯪꯒꯤ ꯋꯥꯔꯤꯔꯝ ꯁꯥꯡꯅ ꯂꯤꯔꯛꯑꯣ ꯌꯥꯔꯦ
ꯑꯦ ꯑꯩꯒꯤ ꯋꯥꯔꯤꯔꯁꯤ ꯇꯦꯟꯅꯔꯤꯒꯦ ꯅꯪ ꯅꯪꯒꯤ ꯁꯨꯕꯤꯔꯛꯑꯣ ꯅꯪꯒꯤ ꯅꯪꯒꯤ ꯌꯥꯎꯗꯕ ꯌꯥꯗꯤꯒꯦ ꯑꯃ ꯍꯦꯛꯇ ꯂꯤꯁꯨꯔꯛꯎ ꯌꯥꯏꯌꯦ
ꯌꯥꯔꯦ ꯂꯤꯔꯣ ꯅꯪꯒꯤ ꯋꯥꯔꯤꯗꯣ
ꯎꯝ ꯑ ꯊꯥꯏꯅꯉꯩꯒꯤ ꯃꯃꯥꯡꯗꯅꯦ ꯃꯕꯨꯡ ꯇꯔꯦꯠ ꯂꯩꯔꯝꯃꯦꯕ ꯑꯗꯨꯗ ꯃꯆꯥꯟꯅꯨꯄꯤ ꯅꯥ ꯑ ꯑꯗꯨꯣꯝ ꯁꯥꯠꯆꯕꯤ ꯑꯃꯁꯨ ꯌꯥꯎꯔꯝꯃꯦꯕ
ꯎꯝ
ꯑ ꯃꯕꯨꯡꯁꯤꯡꯁꯦ ꯊꯕꯛ ꯁꯨꯕ ꯅꯣꯃ ꯌꯥꯝ ꯀꯜꯂꯝꯃꯦ ꯃꯣꯏ ꯏꯃꯨꯡꯁꯦ ꯈꯤꯇꯪ ꯑꯋꯥꯕ ꯏꯃꯨꯡ ꯑꯣꯏꯌꯦ ꯑꯗꯨꯒ ꯃꯕꯨꯡꯁꯤꯡꯁꯤꯅ ꯂꯥꯟꯐꯩꯗ ꯆꯠꯂꯒ ꯊꯕꯛ ꯑꯗꯨꯝ ꯁꯨꯗꯣꯏꯅꯦꯕ ꯐꯪꯉꯛꯄ ꯄꯩꯁꯥꯈꯩꯁꯦ ꯃꯆꯟꯅꯨꯄꯤꯁꯤꯅ ꯊꯤꯖꯤꯜꯂꯒ ꯃꯣꯏꯒꯤ ꯎꯄꯨ ꯑꯃ ꯂꯩꯌꯦ ꯑꯗ ꯍꯥꯞꯆꯟꯗꯣꯏꯅꯦ ꯇꯨꯡꯁꯤꯟꯗꯣꯏꯕ
ꯎꯝ
ꯃꯣꯏꯁꯦ ꯍꯌꯦꯡꯋꯥꯏ ꯌꯨꯝ ꯑꯆꯧꯕ ꯑꯃ ꯁꯥꯁꯦ ꯀꯥꯏꯅ ꯑꯗꯨꯒꯤ ꯌꯥꯊꯣꯛꯑꯒ ꯊꯝꯃꯦꯕ ꯅꯣꯡꯃꯗꯤ ꯃꯕꯨꯡꯁꯤꯅ ꯆꯠꯈꯤꯉꯥꯏꯁꯤꯗ ꯃꯆ ꯅꯨꯨꯄꯤꯁꯦ ꯃꯇꯣꯝꯗ ꯃꯣꯏ ꯃꯌꯨꯝꯁꯦ ꯈꯥꯝꯄꯣꯛꯁꯪꯅꯦꯕ ꯑꯗ ꯂꯩꯍꯧꯕ ꯑꯗꯨꯗꯥꯏ ꯃꯇꯝꯁꯤꯗ ꯃꯤꯒ ꯁꯥꯒ ꯇꯣꯠꯅ ꯇꯤꯟꯅꯅ ꯍꯤꯡꯃꯤꯟꯅꯔꯤꯉꯩ ꯃꯇꯝꯅꯦꯕ ꯎꯃꯪꯗꯒꯤꯅꯦ ꯀꯩꯖꯥꯎ ꯑꯃ ꯂꯥꯛꯑꯒꯅꯦ ꯃꯤꯔꯣꯜꯁꯨ ꯊꯣꯛꯄ ꯀꯩꯖꯥꯎꯅꯦꯕ ꯂꯥꯛꯑꯒ ꯅꯨꯄꯤꯁꯤꯅ ꯂꯩꯔꯤꯀꯥꯟꯁꯤꯗ ꯊꯣꯡꯁꯦ ꯊꯤꯜꯂꯛꯑꯒꯅꯦ ꯀꯅꯥ ꯀꯅꯥ ꯂꯩꯒꯦꯅ ꯍꯥꯏꯕ ꯅꯨꯄꯤꯁꯤꯗꯤ ꯈꯪꯗꯕꯒꯤ ꯃꯕꯨꯡꯁꯤꯡꯒꯤ ꯃꯃꯥꯟꯅꯕ ꯂꯥꯛꯏꯕ ꯏ ꯅꯤꯡꯗꯅ ꯅꯠꯇ꯭ꯔꯒ ꯃꯣꯏꯒꯤ ꯈꯨꯟꯗꯨꯒꯤ ꯈꯨꯟꯖꯥꯁꯤꯡ ꯁꯨꯝ ꯂꯩꯃꯤꯟꯅꯕꯁꯤꯗꯤ ꯍꯪꯅꯩꯗꯅ ꯑꯔꯩ ꯂꯩꯗ ꯆꯦꯡ ꯂꯩꯕ ꯍꯋꯥꯏ ꯂꯩꯕ ꯊꯨꯝ ꯂꯩꯕ꯭ꯔꯥ ꯀꯥꯏꯅ ꯑꯗꯨꯗ ꯂꯥꯛꯏꯕꯅꯤꯅ ꯍꯔꯥꯎ ꯍꯔꯥꯎꯊꯣꯛꯑꯦ ꯀꯅꯥꯅꯣ ꯍꯥꯏꯔꯊꯕ ꯑꯗꯨꯒ ꯍꯧꯖꯤꯛꯀꯤ ꯀꯩꯁꯦ ꯑꯣꯏꯔꯝꯃꯕ ꯀꯩꯁꯦ ꯃꯤꯔꯣꯜ ꯉꯥꯡꯉꯦꯕ ꯃꯥꯅ ꯐꯥꯈ꯭ꯔꯦꯕ ꯅꯨꯄꯤꯁꯦ ꯆꯠꯈ꯭ꯔꯦ ꯑꯗꯨꯒ ꯎꯃꯪꯗ ꯄꯨꯁꯜꯂꯒꯅꯦ ꯀꯩꯁꯤꯒꯤꯗꯤ ꯁꯥꯅꯤꯅ ꯃꯌꯨꯝ ꯂꯩꯇꯦ ꯃꯥꯗꯤ ꯁꯨꯔꯨꯡ ꯗ ꯂꯩꯕ ꯅꯦꯕ ꯑꯗ ꯉꯁꯥꯏꯒꯤ ꯅꯨꯄꯥꯁꯤꯡꯗꯨꯅ ꯍꯜꯂꯛꯄ ꯀꯥꯟꯗ ꯃꯣꯏꯒꯤ ꯅꯥꯏꯇꯣꯝ ꯁꯥꯠꯄꯤꯗꯨ ꯂꯩꯔꯝꯗꯕꯗꯨꯗꯅꯦ ꯀꫭꯏ ꯊꯤ ꯊꯤꯔꯦ ꯊꯤꯕ ꯐꯪꯗ꯭ꯔꯦ ꯈ꯭ꯋꯥꯏꯗꯒꯤ ꯃꯌꯥꯝꯕ ꯑꯍꯟꯁꯤꯅ ꯍꯥꯏꯔꯦ ꯑꯇꯣꯝꯁꯤꯗ ꯑꯇꯣꯝꯕ ꯑꯩꯅ ꯅꯉꯣꯟꯗ ꯑꯉꯥꯡꯁꯦ ꯁꯪꯉꯒ ꯂꯩꯍꯧ ꯍꯥꯏꯕ ꯅꯠꯇ꯭ꯔꯥ ꯅꯪꯅ ꯑꯩꯈꯣꯏꯒꯤ ꯇꯨꯡ ꯏꯟꯂꯣꯏ ꯑꯣꯏꯅꯤꯡꯕꯒꯤ ꯈꯥꯡꯕ ꯉꯝꯗꯗꯨꯅ ꯂꯥꯛꯄꯗꯒꯤ ꯊꯣꯛꯏꯕ ꯊꯧꯗꯣꯛ ꯉꯥꯛꯇꯅꯦ ꯊꯤꯅ ꯆꯩꯕꯤꯔꯦꯕ ꯑꯗꯨꯗ ꯃꯥꯁꯨ ꯌꯥꯝ ꯅꯤꯡꯉꯝꯗ꯭ꯔꯦꯕ ꯑꯩꯁꯦ ꯏꯆꯟꯅꯨꯄꯤꯗꯣ ꯁꯪꯖꯔ ꯊꯩꯖꯔꯝꯃꯁꯨ ꯐꯗꯧꯅꯦꯅ ꯑꯗꯨꯒ ꯀꯣꯟꯅ ꯃꯣꯏꯁꯦ ꯂꯣꯏꯅ ꯃꯥꯏꯀꯩꯒꯩꯁꯦ ꯍꯣꯏ ꯑꯩꯈꯣꯏ ꯍꯧꯖꯤꯛ ꯃꯥꯏꯀꯩ ꯁꯪꯗꯥꯏ ꯅꯤꯄꯥꯟꯁꯦ ꯂꯣꯏꯃꯛ ꯊꯤꯅꯔꯁꯤ ꯑꯩꯅ ꯑꯍꯟꯅꯤꯅ ꯑꯩ ꯑꯅꯤ ꯄꯥꯏꯔꯛꯀꯦ ꯃꯥꯏꯀꯩ ꯑꯗꯨꯒ ꯅꯣꯏꯁꯤꯡꯁꯦ ꯑꯃꯃꯝ ꯂꯣꯏ ꯌꯦꯟꯊꯣꯛꯅꯔꯣ ꯅꯤꯄꯥꯜꯁꯤꯗ ꯀꯅꯥꯒꯤ ꯎꯅꯥ ꯀꯨꯞꯁꯜꯂꯒ ꯂꯩꯕꯗꯨꯁꯨ ꯍꯥꯡꯇꯣꯛꯑꯒ ꯌꯦꯡꯉꯦ ꯗꯝꯅꯤ ꯂꯥꯛꯑ ꯁꯨꯝ ꯊꯤꯔꯛꯑꯦ ꯁꯨꯝ ꯊꯤꯔꯛꯑꯦ ꯐꯪꯗ꯭ꯔꯦ ꯑꯗꯨꯒ ꯀꯩꯁꯤꯅ ꯃꯥꯒꯤ ꯃꯌꯨꯝꯁꯤꯗ ꯁꯨꯔꯨꯝꯁꯤꯗ ꯎꯝ ꯆꯥꯅ ꯊꯛꯅꯕꯌꯥꯝ ꯄꯨꯁꯜꯂꯛꯑꯦ ꯅꯨꯄꯤ ꯄꯤꯁꯤꯗꯤ ꯆꯥꯎ ꯌꯥꯗ꯭ꯔꯦꯕ ꯑꯀꯤꯕꯅꯦ ꯄꯥꯈꯠꯄꯅꯦ ꯀꯦꯝ ꯆꯥꯎ ꯌꯥꯗ꯭ꯔꯦ ꯁꯥꯎꯔꯤꯕ ꯀꯩꯗꫭ ꯅꯝꯗꯅ ꯃꯌꯥꯗ ꯐꯥꯛꯆꯜꯂꯒ ꯏꯟꯁꯤꯜꯂꯦꯕ ꯑꯗꯩꯗꯤ ꯅꯨꯄꯤꯁꯤꯅ ꯑꯩ ꯆꯥꯖꯔꯒꯦ ꯆꯥꯖꯔꯒꯦ ꯀꯦ ꯍꯥꯏꯔꯒ ꯆꯥꯔꯦꯕ ꯇꯥꯕꯔ ꯏꯃꯥꯟꯅꯕꯤ
ꯇꯥꯏ ꯇꯥꯏ
ꯅꯪ ꯀꯩꯝꯇꯥꯗꯥꯕ ꯃꯥꯜꯂꯦ ꯎꯝ ꯎꯝ ꯗꯁꯨ ꯍꯥꯏꯔꯛꯎ
ꯇꯥꯏꯌꯦ ꯑꯩꯁꯦ ꯋꯥ ꯀꯟꯅ ꯉꯥꯡꯕ ꯌꯥꯗꯦ ꯍꯥꯏꯕ
ꯍꯨꯝ ꯑꯗꯨꯗꯨꯒꯅꯦ ꯑꯗꯨꯃꯥꯏꯅ ꯇꯧꯕꯗꯒꯤ ꯀꯩꯁꯤꯅꯅꯦ ꯅꯝꯗꯅ ꯄꯤꯖꯔꯦ ꯑꯗꯨꯒ ꯅꯨꯄꯤꯁꯦ ꯁꯨꯝ ꯂꯩꯃꯤꯟꯅꯔꯕꯅꯤꯅ ꯅꯨꯡꯁꯤꯅꯔꯛꯑꯦ ꯍꯨꯏꯒ ꯍꯧꯗꯣꯡꯒꯕꯧ ꯂꯩꯃꯤꯟꯅꯔ ꯅꯨꯡꯁꯤꯟꯅꯔꯦ ꯍꯥꯏꯗꯅ ꯅꯣꯡꯃ ꯅꯣꯡꯃꯒꯤ ꯃꯥꯅ ꯄꯥꯝꯕ ꯍꯧꯔꯛꯑꯦ ꯑꯗꯨꯗꯨꯒꯅꯦ ꯅꯨꯡꯁꯤꯅꯔꯛꯄꯩ ꯃꯇꯥꯡꯁꯤꯗ ꯑꯗꯨ ꯑꯗꯨꯕꯨ ꯀꯩꯒ ꯃꯤꯒ ꯍꯥꯏꯕꯁꯤꯗꯤ ꯇꯣꯠꯅ ꯇꯤꯟꯅꯕꯗꯤ ꯀꯩꯁꯨ ꯌꯥꯔꯣꯏ ꯑꯗꯨꯅ ꯅꯨꯄꯤꯁꯦ ꯆꯦꯟꯅꯕ ꯃꯥꯏꯀꯩꯗꯤ ꯑꯗꯨꯝ ꯊꯤꯑꯦꯕ ꯅꯣꯡꯃꯗꯤ ꯃꯌꯥꯝꯕꯈꯩꯁꯤꯅ ꯊꯤꯔꯛꯄ ꯀꯥꯟꯁꯤꯗ ꯐꯪꯉꯦ ꯃꯥꯗꯣ ꯐꯪꯉꯀꯥꯟꯗꯅꯦ ꯆꯦꯜꯂꯦ ꯆꯦꯜꯂꯀꯥꯟꯁꯤꯗ ꯀꯩꯁꯤꯅꯗꯤ ꯁꯤ ꯅꯨꯃꯤꯠꯁꯤꯗ ꯌꯥꯝ ꯊꯤꯅ ꯑꯍꯥꯎꯕ ꯆꯥꯛꯂꯦꯟ ꯑꯃ ꯆꯥꯃꯤꯟꯅꯒꯦꯅꯅꯦ ꯁꯥꯖꯥꯎ ꯑꯃ ꯄꯨꯔ ꯂꯥꯛꯑꯦ ꯁꯖꯤ ꯑꯗꯨꯒ ꯅꯨꯄꯤꯁꯤꯒꯤꯗꯃꯛꯇ ꯌꯥꯏꯕꯤꯒꯦ ꯀꯥꯏꯅ ꯈꯜꯂꯒ ꯂꯥꯛꯑꯦꯕ ꯅꯨꯄꯤꯁꯤ ꯂꯩꯔꯝꯗ꯭ꯔꯦ ꯑꯗꯨ ꯃꯊꯛꯇꯅꯦ ꯇꯦꯟꯅꯧꯋꯥ ꯑꯃ ꯇꯣꯡꯉꯦꯕ ꯎꯃꯪꯅꯤꯅ ꯑꯗꯨꯅ ꯇꯦꯟꯅꯋꯥꯁꯤ ꯗꯤ ꯂꯣꯏ ꯎꯍꯧꯕ ꯑꯗꯨꯅ ꯍꯥꯏꯔꯛꯑꯦ ꯍꯥ ꯀꯩ ꯀꯩꯖꯥꯎ ꯅꯪꯒꯤ ꯅꯨꯄꯤꯗꯨꯗꯤ ꯆꯠꯈ꯭ꯔꯦꯅꯦ ꯅꯇꯨ ꯂꯩꯃ ꯀꯥꯡ ꯀꯣꯛꯅ ꯍꯥꯏꯔꯛꯄ ꯀꯩꯖꯤꯅ ꯍꯦꯛꯇ ꯁꯥꯎ ꯗꯅꯥꯅꯦ ꯇꯥꯟꯅꯔꯒꯅꯦ ꯇꯦꯅꯧꯋꯥꯁꯦ ꯍꯥꯠ ꯇꯒ ꯆꯥꯊꯣꯛꯀꯦꯅ ꯇꯧꯕ ꯃꯌꯥꯗ ꯅꯝꯁꯤꯒꯦꯅ ꯇꯦꯟꯅꯧꯋꯥ ꯀꯟꯅ ꯄꯥꯏꯔ ꯆꯠꯈ꯭ꯔꯦꯕ ꯃꯥꯗꯤ ꯑꯗꯨꯒ ꯀꯩꯁꯤꯅ ꯌꯥꯝ ꯆꯥꯛꯅ ꯂꯩꯍꯧꯔꯦꯕ ꯑꯗꯨꯒ ꯅꯨꯄꯤꯁꯤꯗꯤ ꯃꯌꯨꯝꯗ ꯅꯨꯡꯉꯥꯏꯅ ꯍꯟꯒ꯭ꯔꯦꯕ
ꯎꯝ
ꯁꯨꯃꯥꯏꯟ ꯇꯧꯋꯦ ꯅꯪꯒꯤꯗꯣ ꯂꯤꯔꯛꯑꯣ ꯀꯃꯥꯏꯅ ꯆꯥꯁꯨꯕꯤꯁꯦ ꯁꯦꯝꯅꯤꯅ ꯍꯥꯏꯔꯛꯑꯣ ꯅꯪꯒꯤ ꯋꯥꯉꯥꯡꯕꯗꯣ ꯌꯥꯎꯗ꯭ꯔꯗꯤ ꯏꯕꯥꯅꯤꯒꯤꯁꯦ ꯀꯩꯅꯣ ꯑꯟꯗꯥ ꯀꯩꯅꯣ ꯐꯪꯗꯣꯏꯅꯤ ꯌꯦꯔꯨꯝ ꯐꯪꯗꯣꯏꯅꯤ
ꯑꯗꯨꯔꯣ ꯆꯁꯨꯕꯤꯁꯦ ꯑꯩꯅꯁꯨ ꯅꯉꫭꯟꯗ ꯃꯃꯥꯡꯗ ꯍꯥꯏꯒ꯭ꯔꯗꯨꯗꯤ ꯆꯁꯨꯕꯤꯁꯦ ꯎꯝ ꯆꯦꯡꯁꯦ
ꯉꯥꯏꯈꫭ ꯉꯥꯏꯈꫭ ꯅꯪ ꯃꯃꯥꯡꯗ ꯍꯥꯏꯒ꯭ꯔꯦ ꯑ ꯑꯗꯨꯗꯤ ꯅꯪ ꯅꯪꯅ ꯅꯍꯥꯟ ꯑꯃꯨꯛ ꯀꯩꯅꯣ ꯇꯧꯕꯗꯣ ꯌꯦꯟ ꯊꯣꯡꯕꯗꯣ ꯑꯗꯨ ꯀꯃꯥꯏ ꯀꯃꯥꯏꯟ ꯇꯧꯒꯦ ꯍꯥꯏꯔꯛꯑꯣ
ꯑꯩꯅ ꯊꯣꯡꯕ ꯌꯦꯟ ꯑꯩꯅ ꯊꯣꯡꯕ ꯌꯦꯟꯁꯤꯗꯤꯅꯦ ꯍꯥꯏꯗꯤ ꯑꯍꯥꯟꯕꯗ ꯎꯝ ꯇꯤꯜꯍꯧ ꯆꯅꯝ ꯉꯧꯔꯒꯅꯦ ꯈꯥꯃꯦꯟ ꯑꯁꯤꯟꯕ ꯈꯔ ꯍꯥꯞꯄꯒ ꯑꯗꯨꯃꯥꯏꯅ ꯍꯥꯟꯅ ꯉꯧꯋꯦꯕꯀꯣ ꯑꯗꯨꯒ ꯌꯦꯟꯁꯦ ꯍꯥꯞꯆꯜꯂꯒ ꯌꯦꯟꯁꯦ ꯐꯖꯅ ꯊꯨꯝꯁꯦ ꯆꯥꯏꯁꯤꯂꯒ ꯃꯍꯤ ꯃꯌꯥꯝ ꯊꯣꯛꯂꯛꯏꯗꯅ ꯃꯍꯤꯁꯦ ꯀꯪꯖꯤꯟꯍꯜꯂꯦ ꯀꯪꯖꯤꯜꯂꯛꯄ ꯃꯇꯝꯗ ꯑꯩꯅ ꯈꯥꯃꯦꯟ ꯑꯁꯤ ꯑꯁꯤꯟꯕ ꯈꯔ ꯑꯃꯃꯨꯛ ꯍꯥꯞꯄꯦ
ꯑꯗꯨꯒ ꯑꯩꯗꯤꯅꯦ ꯃꯨꯊ꯭ꯔꯨꯕꯤꯗꯣ ꯑꯗꯨꯒꯤꯗꯣ ꯃꯅꯝ ꯅꯨꯡꯁꯤꯅꯕ ꯈꯔ ꯍꯥꯞꯄꯦꯕꯀꯣ ꯑꯗꯨꯒ ꯍꯧꯖꯤꯛꯀꯤ ꯊꯣꯛꯂꯛ ꯃꯍꯤꯗꯣ ꯍꯥꯏꯗꯤ ꯌꯦꯟꯗꯨꯗꯒꯤ ꯊꯣꯛꯂꯛꯄ ꯃꯍꯤꯗꯣ ꯐꯖꯅ ꯀꯪꯁꯤꯟꯗ꯭ꯔꯗꯤ ꯀꯩꯁꯨ ꯌꯦꯟꯁꯦ ꯃꯁꯥꯔꯣ ꯇꯥꯁꯜꯂꯒ ꯍꯥꯎꯕꯗꯣ ꯑꯣꯏꯗꯦꯕ ꯍꯥꯏꯗꯤ ꯑꯗꯨ ꯇꯧꯗꯕꯤꯗ ꯍꯥꯟꯅ ꯈꯔ ꯉꯧꯔꯝꯃꯒ ꯏꯁꯤꯡꯀꯣꯛ ꯍꯩꯖꯤꯟꯈ꯭ꯔꯗꯤ ꯑꯗꯨꯝ ꯍꯥꯎꯗ꯭ꯔꯦ ꯌꯦꯟꯁꯦ ꯑꯗꯨꯅ ꯑꯗꯨ ꯍꯥꯟꯅ ꯐꯖꯅ ꯃꯁꯥꯁꯦ ꯇꯥꯁꯟꯍꯜꯂꯤ ꯑꯗꯨꯒ ꯑꯩꯗꯤ ꯑꯥꯂꯨꯁꯨ ꯀꯩꯁꯨ ꯌꯥꯝ ꯍꯥꯞꯇꯦ ꯑꯂꯨ ꯌꯥꯝ ꯆꯥꯅꯤꯡꯕꯗꯨꯣ ꯑꯣꯏꯗꯕꯒꯤ ꯑꯗꯨꯒ ꯑꯂꯨ ꯑꯃ ꯑꯅꯤ ꯍꯥꯞꯄꯒ ꯉꯥꯏꯍꯥꯛꯇꯪ ꯉꯧꯔꯦ ꯎ ꯃꯣꯔꯣꯛꯀꯥ ꯀꯩꯒ ꯍꯥꯞꯆꯜꯂꯒ
ꯎꯝ
ꯑꯗꯨꯒ ꯃꯍꯤ ꯍꯥꯞꯄꯦ ꯑꯗꯨꯒ ꯃꯍꯤ ꯍꯥꯞꯄ ꯀꯥꯟꯗꯗꯤ ꯀꯩꯁꯨ ꯆꯨ ꯀꯩꯀꯩ ꯃꯌꯥꯝꯁꯦ ꯍꯥꯞꯄ ꯑꯣꯏꯗ꯭ꯔꯦ ꯉꯁꯥꯏ ꯉꯧꯕꯗ ꯑꯗꯨꯝ ꯐꯖꯅ ꯍꯥꯞꯄꯒ ꯉꯧꯈ꯭ꯔꯦꯕ ꯑꯗꯨꯒ ꯃꯍꯤꯁꯨ ꯌꯥꯝ ꯍꯥꯞꯇꯕꯤꯗ ꯑꯗꯨꯃꯥꯏꯅ ꯊꯣꯡꯉꯦ ꯑꯗꯨꯒ ꯍꯥꯏꯗꯤ ꯃꯍꯤ ꯆꯔꯥꯡ ꯆꯔꯥꯡ ꯇꯧꯕꯗꯣ ꯑꯩꯗꯤ ꯌꯥꯝ ꯆꯥꯅꯤꯡꯕ ꯀꯩꯁꯨ ꯑꯣꯏꯗꯦꯕ ꯑꯗꯨꯅ ꯃꯍꯤ ꯑꯣꯏ ꯃꯐꯣ ꯑꯣꯏ ꯇꯧꯔꯒ ꯇꯧꯕꯗꯣ ꯑꯗꯨꯅ ꯍꯦꯟꯅ ꯍꯥꯎꯋꯦ ꯑꯗꯇꯩꯗꯤ ꯃꯣꯔꯣꯛꯁꯨ ꯑꯗꯨꯅ ꯈꯔ ꯎꯝ ꯁꯥꯔꯞ ꯆꯠꯂꯒ ꯀꯣ ꯌꯥꯝ ꯍꯥꯎꯕ ꯃꯗꯣ ꯍꯥꯏꯗꯤ ꯌꯦꯟꯒꯤ ꯃꯅꯨꯡꯗ ꯄꯨꯂꯞ ꯆꯪꯉꯒ ꯃꯍꯤ ꯆꯔꯥꯡ ꯆꯔꯥꯡ ꯆꯔꯥꯡ ꯇꯧꯕꯗꯨꯗꯤ ꯎꯝ
ꯎꯝ
ꯌꯦꯟꯒꯤ ꯃꯁꯜ ꯃꯅꯨꯡꯗꯨꯗ ꯆꯪꯗꯦꯕ ꯐꯖꯅ ꯑꯗꯨꯅ ꯌꯥꯝ ꯍꯥꯎꯕ ꯑꯣꯏꯗꯦ ꯀꯩꯁꯨ ꯑꯗꯨꯒ ꯊꯥꯎꯒ ꯌꯥꯝ ꯍꯥꯞꯇꯦ ꯑꯩꯅ ꯊꯣꯡꯕꯁꯤꯗꯤ ꯑꯗꯨꯝ ꯊꯥꯎ ꯈꯤꯇꯪ ꯈꯛꯇ ꯇꯧꯔꯒ ꯊꯣꯡꯉꯦ ꯑꯗꯣ ꯅꯪꯅ ꯅꯍꯥꯟ ꯅꯣꯡꯃ
ꯎ
ꯌꯦꯔꯨꯝ ꯊꯣꯡꯉꯤꯗꯅ ꯑꯗꯨꯁꯨ ꯌꯥꯝ ꯍꯥꯎꯕꯅꯦ ꯅꯪꯅ ꯌꯦꯔꯨꯝꯒ ꯁꯣꯏꯕꯨꯡꯛꯒ ꯌꯥꯟꯁꯟꯅꯔ ꯊꯣꯡꯕꯗꯣ
ꯍꯣꯏ ꯑꯗꯣ ꯀꯩꯅꯣ ꯍꯥꯏꯔꯛꯄꯣ ꯅꯪꯒꯤ ꯎꯝ ꯍꯥꯏꯔꯛꯈꯣꯕ ꯀꯨꯞꯁꯨ ꯀꯃꯥꯏꯅ ꯁꯦꯝꯗꯣꯏꯅꯣꯅ ꯍꯥꯏꯔꯛꯑꯣ
ꯑꯩꯈꯣꯏꯅ ꯅꯣꯡꯃ ꯍꯣꯁꯇꯦꯜꯗ ꯀꯠꯁꯨ ꯁꯦꯝꯃꯤꯗꯅ
ꯎꯝ
ꯀꯨꯞꯁꯨꯨ ꯁꯦꯝꯦꯡꯕꯁꯦ ꯑꯩꯈꯣꯏꯗꯣ ꯍꯣꯁꯇꯦꯜꯗ ꯂꯩꯖꯕꯅꯤꯅ ꯆꯦꯡꯗꯣ ꯏꯁꯥ ꯏꯁꯥꯒꯤ ꯑꯔꯩꯖꯕ ꯈꯔ ꯈꯔ ꯄꯨꯊꯣꯛꯅꯔꯤ ꯑꯒ ꯎꯝ ꯆꯦꯡꯁꯦ ꯍꯥꯟꯅꯦ ꯐꯖꯅ ꯉꯧꯔꯦ ꯑꯗꯣ ꯉꯧꯕꯁꯤꯁꯨ ꯌꯥꯝ ꯂꯨꯏꯑꯕ ꯉꯧꯕꯁꯤꯗ ꯀꯥꯁꯟꯍꯟꯈꯤꯕ ꯌꯥꯗꯦ ꯑꯗꯨꯅ ꯐꯖꯤꯅ ꯑꯩꯈꯣꯏꯅ ꯆꯥꯡ ꯑꯃ ꯌꯦꯡꯉꯒ ꯃꯣꯔꯣꯛ ꯉꯥꯔꯤ ꯍꯥꯞꯄꯒ ꯉꯧꯔꯦ
ꯎꯝ
ꯑꯗꯨꯒ ꯑꯩꯈꯣꯏꯅ ꯆꯦꯡꯁꯦ ꯑꯃꯨꯛ ꯁꯨꯔꯦ ꯑꯗꯨ ꯌꯥꯔꯀꯥꯟꯁꯤ
ꯎꯝ
ꯒ꯭ꯔꯦꯝ ꯒ꯭ꯔꯦꯝ ꯂꯥꯎꯔꯛꯄ ꯃꯇꯝꯁꯤꯗ ꯁꯨꯔꯦ ꯑꯗꯨ ꯁꯨꯕ ꯀꯩꯀꯩ ꯂꯣꯏꯔ ꯀꯥꯟꯁꯤꯗ ꯑ ꯉꯁꯥꯏꯒꯤ ꯐꯗꯤꯒꯣꯝ ꯃꯔꯣꯏ ꯑꯗꯩꯗꯤ ꯃꯨꯊ꯭ꯔꯨꯕꯤ ꯀꯩꯀꯩ ꯃꯌꯥꯝꯁꯤ ꯌꯥꯎꯔꯒ ꯑꯃꯨꯛ ꯄꯨꯜꯂꯞ ꯃꯣꯏ